ꯀ
ꯑꯁ ꯁꯨꯝ ꯆꯥꯛ ꯇꯣꯛꯄꯒꯤꯀꯣ ꯅꯨꯡꯁꯥꯒ ꯁꯥꯕꯅ ꯁꯨꯝ ꯀꯥꯗ ꯁꯨꯝ ꯂꯩꯔꯝꯕꯅꯤꯗ ꯅꯪꯗꯤ ꯀꯩꯗꯧꯔꯝꯃꯤꯅꯣ
ꯑꯩꯁꯨ ꯍꯤꯞꯄꯝꯕꯅꯗꯤ ꯆꯥꯛꯇꯣꯛꯇ ꯉꯥꯏꯔꯤꯌꯦꯦ
ꯑꯣ
ꯀꯩ ꯆꯥꯔꯒꯦ
ꯑꯩꯗꯣ ꯍꯋꯥꯏ ꯑꯃꯅꯦ ꯑꯗꯤ ꯑꯩꯈꯣꯏꯒꯤ ꯀꯥꯡ ꯃꯦꯠꯇꯣ ꯈꯪꯉꯤꯗꯅ ꯉꯥꯔꯤꯒ ꯃꯣꯔꯣꯛ
ꯍꯝ
ꯊꯥꯎꯗꯣ ꯇꯥꯎꯊꯣꯛꯄꯒ ꯇꯧꯔꯒ ꯇꯤꯜꯍꯧ ꯍꯥꯞꯄꯒ ꯑꯥꯂꯨ ꯑꯐꯨꯠꯄꯗꯣ ꯇꯧꯔꯒ ꯄꯨꯂꯞ ꯅꯩꯁꯤꯜꯂꯒ ꯇꯧꯕꯤꯗꯣ
ꯎꯝ
ꯑꯗꯨꯗ ꯇꯧꯔꯦ
ꯎꯝ ꯃꯤꯁꯀꯤꯝꯖꯥꯡ ꯃꯥꯜꯜꯂꯤꯗ
ꯎꯝ ꯑꯩꯈꯣꯏ ꯃꯦꯁꯀꯤꯕꯨꯗꯤ ꯆꯥꯏ ꯑꯗꯣ ꯑꯌꯥꯝꯕ ꯃꯇꯝꯗ ꯀꯩꯅꯣ ꯇꯧꯋꯤꯗ ꯑꯗꯨꯝ ꯑꯩꯈꯣꯏꯁꯦ ꯍꯛꯁꯦꯜꯒꯤ ꯃꯦꯠꯁꯁꯦ ꯑꯩꯈꯣꯏꯒꯤ ꯏꯃꯥꯟꯅꯕ ꯈꯔꯅ ꯄꯥꯏꯕꯅꯦꯕ
ꯑ
ꯑꯗꯣ ꯑꯩꯈꯣꯏꯗꯤ ꯑꯗꯨꯝ ꯎꯝ ꯊꯣꯡꯉ ꯆꯥꯏꯌꯦ ꯑꯩꯈꯣꯏ ꯍꯧꯖꯤꯛ ꯃꯣꯏ ꯑꯍꯨꯝ ꯅꯪꯅ ꯍꯧꯖꯤꯛ ꯄꯥꯟꯕ ꯃꯤ ꯃꯃꯤꯡꯈꯩꯗꯣ
ꯎꯝ
ꯃꯣꯏꯗꯣ ꯆꯥꯛ ꯆꯥꯗꯕꯅꯦꯕ ꯉꯔꯥꯡ ꯑꯍꯤꯡꯗꯣ ꯑꯗꯨꯝ
ꯇꯨꯝꯗꯕꯤꯗ ꯑꯃꯨꯛ ꯒꯦꯝ ꯁꯥꯟꯅ ꯂꯩꯕꯒꯤ ꯃꯣꯏ ꯍꯧꯖꯤꯛ ꯆꯥꯛ ꯆꯥꯗ꯭ꯔꯤꯌꯦ ꯃꯣꯏ ꯑꯍꯨꯝꯗꯤ ꯒꯦꯝ ꯀꯟꯅ ꯁꯥꯟꯅꯍꯧꯔꯤꯌꯦ
ꯀꯥꯗꯨꯗ ꯃꯣꯏ ꯑꯃꯨ ꯑꯣꯟꯁꯤꯟꯅꯔꯒ ꯊꯝꯃꯒ ꯍꯣꯏ ꯑꯗꯨꯒꯤ ꯃꯣꯏꯒꯤ ꯆꯥꯛꯃꯨꯛ ꯊꯣꯡꯉꯒ ꯊꯝꯃꯤ
ꯎꯝ ꯋꯥꯥꯏꯕꯤꯅꯦ ꯑꯗꯨꯗ
ꯅꯣꯏꯒꯤꯗꯤ ꯀꯃꯥꯏꯅ ꯇꯧꯏꯤ ꯏꯆꯥ ꯏꯁꯤꯡꯁꯤꯅꯁꯥꯅ ꯊꯣꯛꯅ ꯆꯥꯕ꯭ꯔꯥ ꯅꯠꯇ꯭ꯔꯒ ꯃꯦꯛꯁꯀꯤ ꯂꯧꯕ꯭ꯔꯥ
ꯑꯩꯈꯣꯏꯗꯤ ꯑꯌꯥꯝꯕꯅ ꯏꯁꯥꯅ ꯂꯣꯏ ꯊꯣꯡꯅꯩꯗ
ꯑꯣ ꯄꯤꯗꯕ꯭ꯔꯕ
ꯄꯤ ꯑꯗꯨ ꯑꯣꯏꯔꯁꯨ ꯆꯥꯛ ꯌꯦꯟꯁꯥꯡ ꯍꯥꯎꯇꯕꯗꯣ ꯃꯩ ꯅꯨꯡ ꯏꯁꯥꯅ ꯏꯁꯥ ꯃꯩ ꯅꯨꯡꯁꯤ ꯂꯩꯖꯔꯕꯅꯤꯅ ꯔꯥꯏꯁ ꯀꯨꯀꯔ ꯃꯆꯥ ꯑꯃ ꯇꯧꯔꯒ ꯏꯟꯗꯛꯁꯟ ꯑꯃ ꯇꯧꯔꯒ ꯑꯩꯈꯣꯏ ꯑꯃꯅꯤ ꯑ ꯑꯃ ꯑꯅꯤ ꯄꯨꯟꯁꯤꯜꯂ ꯑꯗꯨꯃꯥꯏꯅ ꯑꯌꯥꯝꯕ ꯂꯣꯏ ꯆꯥꯟꯅꯩꯗ
ꯑꯣ
ꯑꯩꯕꯨꯗꯤ ꯍꯧꯖꯤꯛ ꯌꯨꯝꯗ ꯂꯩꯌꯦ
ꯑꯣ ꯌꯨꯝꯗ ꯀꯩꯗꯧꯕ ꯀꯩꯗꯧꯕ ꯆꯠꯂꯤꯅꯣ
ꯌꯨꯝꯗ ꯑꯗꯨꯝ ꯃꯇꯝ ꯈꯔ ꯂꯩꯒꯦꯅ ꯌꯨꯝꯗ ꯂꯧ ꯏꯁꯤꯡ ꯃꯇꯝꯗꯨ ꯌꯧꯁꯜꯂꯦꯅ ꯂꯧ ꯅꯨꯡꯕꯨꯗꯤ ꯁꯨꯕꯕꯨꯗꯤ ꯍꯧꯗ꯭ꯔꯤ ꯏꯁꯤꯡ ꯂꯩꯇꯗꯅ ꯅꯣꯏꯗꯤ ꯂꯧ ꯀꯃꯥꯏꯅ ꯇꯧꯒꯦ
ꯑꯩꯈꯣꯏꯁꯦ ꯑꯩꯁꯨ ꯍꯞꯇꯥ ꯑꯃꯃꯨꯛ ꯌꯨꯝꯗ ꯂꯩꯔꯨꯏꯌꯦ ꯑꯩꯁꯦ ꯉꯔꯥꯡꯇꯛꯗꯒꯤ ꯂꯥꯛꯄꯅꯦꯕ
ꯎꯝ
ꯍꯞꯇꯥ ꯑꯃ ꯂꯩꯕꯗꯨꯗ ꯑꯩꯈꯣꯏꯒꯤ ꯏꯌꯥꯝꯕꯒꯤ ꯏꯌꯥꯝꯕ ꯍꯣꯏ ꯑꯩꯈꯣꯏꯗꯤ ꯏꯃꯥꯟꯅꯕꯄ ꯑꯩꯣꯏꯗꯤ ꯃꯣꯏꯅ ꯆꯍꯤ ꯑꯍꯨꯝ ꯃꯔꯤꯗꯤ ꯍꯜꯂꯦꯕꯀꯣ ꯃꯥꯒꯤ ꯂꯣꯡꯕꯒꯤ ꯊꯕꯛ ꯏꯟꯈꯥꯡ ꯈꯤꯇ ꯇꯧꯅꯦꯕ ꯍꯥꯏꯗꯤ ꯃꯥꯝꯇꯣꯛ ꯈꯟꯕ ꯑꯩꯗꯒꯤ ꯕꯥꯔꯇꯣꯟ ꯇꯧ ꯑ ꯃꯥꯒꯤ ꯃꯥꯒꯤ ꯀꯥꯅꯨꯡꯗꯣ ꯌꯨꯝꯁꯨ ꯑꯅꯧꯕ ꯁꯥꯏꯌꯦꯕ ꯃꯥꯒꯤ ꯑꯗꯨꯒꯤ ꯊꯕꯛ ꯏꯟꯈꯥꯡ ꯈꯤꯇ ꯇꯧꯃꯤꯟꯅꯗꯅ ꯇꯧꯕ ꯍꯥꯏꯇꯥꯔꯦ
ꯎꯝ
ꯂꯧꯁꯤꯡꯒꯤ ꯑꯣꯏꯅꯗꯤ ꯁꯨꯃꯥꯏꯅ ꯇꯧꯔꯝꯃꯦ ꯑ ꯑꯩꯈꯣꯏꯒꯤꯁꯦ ꯑꯅꯤꯔꯣꯄꯤꯤ ꯇꯧꯋꯦꯕ ꯑꯩꯈꯣꯏꯒꯤ ꯂꯧꯁꯦ ꯍꯥꯏꯗꯤ ꯆꯍꯤ ꯆꯍꯤ ꯑꯃꯇꯅꯤꯔꯣ ꯂꯣꯛꯄꯤꯗꯣ
ꯑꯣ ꯏꯁꯤꯡ ꯃꯔꯥꯡ ꯀꯥꯏꯖꯔꯝꯗꯧ ꯃꯥꯜꯂꯦ ꯑꯗꯨꯗꯤ
ꯑꯩꯈꯣꯏꯒꯤ ꯏꯁꯤꯡꯁꯦ ꯁꯨꯃꯥꯏꯅ ꯇꯧꯕꯅꯦ ꯑꯩꯈꯣꯏꯒꯤ ꯇꯨꯔꯦꯜꯁꯦ
ꯎꯝ
ꯏꯁꯤꯡꯁꯦ ꯍꯥꯟꯅꯗꯤ ꯌꯥꯝ ꯋꯥꯔꯝꯃꯦ ꯑꯗꯣ ꯍꯧꯖꯤꯛꯀꯤ ꯑꯣꯏꯅꯗꯤ ꯑꯩꯈꯣꯏꯅ ꯃꯤꯅꯤ ꯗꯥꯝ ꯍꯥꯏꯕ ꯇꯥꯔꯦ ꯑꯩꯈꯣꯏꯒꯤ ꯂꯝꯗꯝ ꯑꯩꯈꯣꯏꯒꯤ ꯂꯩꯔꯤꯕ ꯀꯦꯟꯗ꯭ꯔ ꯍꯥꯏꯇꯥꯔꯦꯀꯣ ꯑꯩꯈꯣꯏꯒꯤ ꯑꯦꯝ ꯑꯦꯜ ꯑꯦꯁꯦ ꯃꯉꯣꯟꯗ ꯑꯩꯈꯣꯏꯅ ꯍꯥꯏꯖꯔꯛ ꯗꯥꯝ ꯑꯃꯕꯨꯗꯤ ꯑꯩꯈꯣꯏꯒꯤ ꯃꯟꯒ ꯂꯩꯔꯦ ꯑꯗꯨꯅ ꯑꯃꯨꯛ ꯃꯣꯏꯔꯣꯝ ꯁꯤꯖꯤꯟꯅꯔꯦ ꯑꯩꯈꯣꯏꯁꯤꯁꯨ ꯏꯁꯤꯡꯗꯣ ꯈꯤꯇꯪ ꯋꯥꯠꯄꯅꯤꯅ ꯑꯩꯈꯣꯏꯒꯤ ꯋꯥꯇꯔ ꯁꯄ꯭ꯂꯥꯏ ꯂꯩꯀꯥꯏꯒꯤ ꯏꯁꯤꯡ ꯄꯤꯅꯕ ꯋꯥꯇꯔ ꯁꯄ꯭ꯂꯥꯏ ꯁꯦꯝꯕ ꯍꯥꯏꯇꯥꯔꯦ ꯑꯗꯨꯗ ꯑꯗꯨꯒꯤ ꯏꯁꯤꯡꯗꯣ ꯋꯥꯇꯔ ꯁꯄ꯭ꯂꯥꯏꯒꯤ ꯏꯁꯤꯡꯗꯣ ꯃꯦꯅꯦꯖ ꯇꯧꯅꯕ ꯍꯣꯠꯅ ꯀꯥꯟꯗ ꯃꯦꯟꯇꯦꯅꯦꯟꯁꯀꯤ ꯗꯥꯝ ꯃꯤ ꯃꯆꯥ ꯑꯃ ꯁꯥꯕ ꯌꯥꯔꯣꯏꯅ ꯑꯩꯈꯣꯏ ꯑꯦꯝ ꯑꯦꯜ ꯑꯦ ꯑꯩꯈꯣꯏꯅ ꯍꯥꯏꯖꯔꯒ ꯃꯤꯅꯤꯗꯥ ꯃꯆꯥ ꯑꯃ ꯁꯥꯍꯜꯂꯦ ꯑꯗꯨ ꯁꯥꯕꯗꯨꯅ ꯑꯗꯨꯝ ꯍꯧꯖꯤꯛꯁꯨ ꯏꯁꯤꯡ ꯃꯔꯥꯡ ꯀꯥꯏꯔꯦ ꯂꯧꯎ ꯁꯤꯡꯎꯒꯤ ꯍꯥꯏꯔꯁꯨ ꯃꯤꯅꯤꯗꯥꯝꯗꯗꯣꯛ ꯊꯤꯡꯒꯠꯂꯒ ꯦ ꯊꯥꯔꯒ ꯑꯗꯨꯝ ꯍꯥꯏꯗꯤ ꯄꯥꯛꯇꯛ ꯅꯠꯇ꯭ꯔ ꯑꯅꯛꯄ ꯂꯧ ꯁꯤꯃꯗꯤ ꯌꯥꯝ ꯅꯨꯡꯉꯥꯏꯅ ꯇꯧꯔꯦꯕ
ꯎꯝ ꯑꯗꯨꯅꯦ ꯑꯁ ꯑꯩꯈꯣꯏꯔꯣꯝꯒꯤꯗꯤ ꯏꯁꯤꯡ ꯍꯧꯖꯤꯛꯐꯥꯎ ꯇꯨꯔꯦꯟꯐꯧꯗ ꯀꯪꯉꯦꯅ ꯏꯁꯤꯡ ꯑꯃ ꯆꯦꯟꯗ꯭ꯔꯦꯗ
ꯑꯣ ꯇꯨꯔꯦꯟ ꯍꯥꯏꯕꯗꯤ ꯇꯨꯔꯦꯟꯁꯦ ꯅꯣꯏꯔꯣꯝꯒꯤ ꯏꯁꯤꯡꯁꯦ ꯆꯤꯡ ꯂꯣꯝꯗꯒꯤ ꯂꯥꯛꯄ ꯅꯠꯇ꯭ꯔꯣ
ꯑ ꯆꯤꯡꯂꯣꯝꯗꯒꯤꯩ ꯂꯥꯛꯄ
ꯎꯝ
ꯑꯣ ꯆꯤꯡꯗꯣꯝ ꯏꯁꯤꯡꯁꯦ ꯅꯣꯡ ꯇꯥꯗꯕꯩꯔꯥ ꯈꯪꯗꯦ ꯍꯧꯖꯤꯛꯇꯤ ꯏꯁꯤꯡꯁꯨ ꯂꯥꯁꯇ ꯅꯣꯡ ꯈꯔ ꯈꯔ ꯇꯥꯔꯄ ꯇꯥꯗꯨꯗꯤ ꯂꯩꯕꯥꯛꯇꯣ ꯃꯅꯨꯡ ꯌꯧ ꯌꯧ ꯉꯝꯗꯦꯕ
ꯑꯣꯏꯣꯏꯅꯦ ꯁꯨꯃꯥꯏꯅ ꯇꯧꯕꯅꯤꯗ ꯍꯧꯖꯤꯛꯀꯥꯟꯁꯦ ꯆꯥꯎꯈꯠꯂꯛꯄꯒꯤꯅꯦ ꯍꯥꯏꯒꯗ꯭ꯔꯥ ꯀꯔꯤꯒꯤꯅꯦ ꯍꯥꯏꯒꯗ꯭ꯔꯥ ꯈꯪꯗꯦ ꯍꯥꯏꯗꯤ ꯑꯩꯈꯣꯏꯒꯤ ꯑꯩꯈꯣꯏꯅ ꯁꯨꯝ ꯃꯤꯑꯣꯏꯕꯁꯤꯅ ꯆꯥꯎꯈꯠꯂꯛꯂꯤꯕꯒꯤ ꯃꯇꯨꯡ ꯏꯟꯅ ꯃꯤꯑꯣꯏꯕꯗ ꯀꯥꯟꯅꯕꯁꯨ ꯄꯤ ꯃꯥꯡꯖꯕꯁꯨ ꯃꯌꯥꯝ ꯂꯩꯗꯅ ꯍꯥꯏꯗꯤ ꯅꯣꯡꯖꯨꯒ ꯅꯨꯡꯁꯥ ꯎꯆꯦ ꯀꯩꯅꯣ ꯃꯇꯝ ꯌꯥꯝ ꯅꯥꯏꯗ꯭ꯔꯦꯕ ꯅꯥꯏꯗ꯭ꯔꯗꯤ ꯂꯧꯎ ꯁꯤꯡꯎꯒꯤ ꯃꯇꯝꯗ ꯅꯣꯡ ꯇꯥꯗ ꯛꯇꯨꯅ ꯇꯥꯔꯛꯑꯔꯣꯏ ꯇꯥꯔꯗꯤ ꯃꯇꯝ ꯇꯥꯔꯅꯤ ꯑꯗꯨꯃꯥꯏꯅ ꯇꯧꯋꯦ ꯑꯩꯗꯤ ꯁꯨꯝ ꯅꯪꯁꯨ ꯁꯨꯡꯈꯗ ꯌꯦ ꯃꯅꯦ ꯍꯥꯏꯗꯤ ꯅꯪꯅꯒ ꯑꯉꯥꯡ ꯑꯣꯏꯔꯤꯀꯥꯟꯗ ꯅꯣꯏꯒꯤꯗ ꯅꯣꯏ ꯂꯩꯀꯥꯏꯗ ꯂꯩꯔꯝꯕ ꯄꯥꯝꯕꯤ ꯁꯤꯡꯕꯤ ꯃꯌꯥꯝꯒꯇꯣ ꯂꯩꯔꯛꯇ ꯌꯥꯔꯝꯕ ꯎꯄꯥꯜ ꯋꯥꯄꯥꯜꯒꯥꯗꯣ ꯀꯌꯥꯝ ꯂꯩꯔꯤꯒꯦ ꯅꯣꯏ ꯂꯩꯀꯥꯏꯗꯨꯗꯕꯨ ꯑꯗꯨꯅ ꯈꯪꯕꯗ
ꯂꯩꯇ꯭ꯔꯦꯗ ꯎ ꯑꯆꯧꯕ ꯊꯥꯏꯅꯉꯥꯏ ꯂꯩꯔꯝꯕ ꯈꯪꯕ ꯍꯥꯏꯕ ꯈꯣꯡꯅꯥꯡ ꯈꯔ ꯈꯣꯡꯅꯥꯡ ꯃꯉꯥ ꯇꯔꯨꯛꯃꯨꯛ ꯑꯗꯨꯈꯛ ꯉꯥꯏꯔꯦꯗ ꯑꯩꯈꯣꯏꯅ ꯈꯪꯍꯧꯗꯩ ꯂꯩꯔꯝꯕꯗ ꯃꯔꯛꯇꯨꯗ ꯍꯧꯃꯤꯟꯅꯕ ꯎꯒ꯭ꯔꯦ ꯂꯣꯏ ꯌꯥꯟꯊꯠꯅꯈ꯭ꯔꯦꯗ ꯆꯥꯎꯈꯠ ꯆꯠꯄꯒꯤ ꯃꯤꯡꯗ ꯂꯝꯕꯤ ꯊꯣꯡ ꯁꯦꯝꯕꯒꯤ ꯅꯃꯥꯗ ꯋꯥꯅꯤ
ꯅꯣꯏꯒꯤ ꯑꯗꯨꯒꯤ ꯂꯩꯕ ꯄꯨꯂꯤꯁ ꯏꯁꯇꯦꯁꯟ ꯂꯩꯔꯦꯗꯅ
ꯎꯝ
ꯗꯤ ꯑꯁꯣꯝ ꯁꯤꯀꯣꯂꯣꯝꯒꯤ ꯊꯣꯡ ꯑꯃ ꯆꯠꯈꯤꯕ ꯂꯩꯔꯦꯗꯅ
ꯎꯝ
ꯁꯤ ꯀꯥꯎ ꯅꯠꯇꯕ ꯁꯣꯝ ꯅꯥꯀꯟꯗ ꯑꯃ ꯂꯥꯏ ꯀꯣꯜ ꯑꯃ ꯂꯩꯕꯗꯣ ꯈꯪꯉꯤꯗꯅ ꯁ ꯊꯧꯆꯤꯜꯂꯒ
ꯍꯤꯖꯝ ꯈꯨꯨꯅꯣ
ꯑ ꯑꯗꯨꯣ ꯍꯤꯖꯝ ꯈꯨꯅꯝ ꯀꯧꯕ ꯂꯩꯥꯏꯀꯣꯜꯗꯤ ꯂꯥꯏꯀꯣꯜ ꯃꯆꯥ ꯂꯝꯄꯥꯛꯀ ꯂꯩꯕꯗꯣ ꯍꯦ
ꯑꯥ ꯍꯤꯖꯝ ꯈꯨꯅꯧ ꯁꯤꯒꯣꯂꯣꯝ ꯆꯠꯇꯕꯤꯗ ꯍꯥꯏꯕ ꯅꯠꯇ꯭ꯔꯣ
ꯑꯥ ꯍꯥꯏꯗꯤ ꯀꯣꯏꯂꯥ ꯊꯥꯗꯕ ꯂꯩꯥꯏꯔꯛ ꯑꯃ ꯂꯩꯍꯧꯕꯅꯦꯕꯀꯣ
ꯎꯝ ꯍꯤꯖꯝ ꯈꯨꯅꯧ ꯍꯥꯏꯕ
ꯑꯣ ꯑꯗꯨꯗꯨꯒ ꯅꯣꯏꯒꯗꯤ ꯆ ꯂꯥꯞꯅꯔꯤ
ꯑꯩꯈꯣꯏꯒꯤꯅ ꯑꯗꯨꯒꯤ ꯊꯣꯡ ꯂꯥꯛꯍꯟꯗ꯭ꯔꯤꯀꯥꯟꯗ ꯕꯖꯥꯔ ꯃꯆꯥ ꯑꯃ ꯒꯥꯔꯤꯒ ꯃꯌꯥꯝ ꯈꯥꯝꯃ ꯂꯩꯕꯗꯣ
ꯑꯥ
ꯎꯝ ꯑꯗꯨꯏ ꯕꯖꯥꯔꯗꯨꯗꯤꯩ ꯑꯣꯏꯕ
ꯑꯗꯨꯋꯥꯏꯗꯒꯤ ꯑꯉꯥꯡ ꯃꯌꯨꯝ ꯄꯥꯟꯗ꯭ꯔꯕ ꯄꯥꯟꯗ꯭ꯔ ꯈꯥꯟꯗꯩ ꯅꯨꯄꯤ ꯃꯆꯥꯗꯤ ꯏꯆꯔ ꯅꯣꯏ ꯀꯥꯟꯗ ꯂꯩꯍꯧꯕꯅꯤꯅ ꯑꯩꯈꯣꯏꯅ ꯑꯩꯅ ꯀ꯭ꯂꯥꯁ ꯑꯦꯂꯚꯦꯟꯒꯤ ꯀꯥꯔꯒꯦꯕ ꯃꯇꯝꯗꯣ
ꯕꯖꯥꯔ ꯑꯗꯨꯋꯥꯏꯗꯒꯤ
ꯕꯖꯥꯔ ꯑꯗꯨꯗꯥꯋꯥꯏꯗꯤ ꯅꯠꯇꯦꯗ ꯑ ꯑꯁꯣꯝ ꯑꯩꯅ ꯑꯩꯅ ꯂꯥꯏ ꯌꯥ ꯁꯪ ꯂꯥꯏꯀꯣꯜ ꯂꯩ ꯍꯥꯏꯕꯗꯣ
ꯎꯝ
ꯑꯗꯥꯏꯒꯤꯗ ꯂꯩꯍꯧꯕꯅꯤꯅꯦ
ꯎꯝ ꯈꯪꯗ꯭ꯔꯦ ꯈꯪꯗ꯭ꯔꯦ ꯑꯗꯨꯗꯤ
ꯎꯝ ꯅꯪꯅꯦ ꯑꯩ ꯈꯪꯗꯣꯏ ꯅ ꯑꯃ ꯑꯩꯈꯣꯏꯒ ꯀꯣꯆꯤꯡ ꯇꯧꯕꯅꯤꯅ ꯑꯩꯈꯣꯏ ꯅꯨꯄꯤ ꯑꯃ ꯂꯩꯍꯧꯕꯅꯤꯅꯦ ꯇꯥꯅꯨ ꯍꯥꯏꯕ ꯀꯩꯅꯣ ꯃꯥꯒꯤ ꯃꯤꯅꯦ ꯃꯃꯤꯡꯗꯨꯕꯣ
ꯑꯩꯈꯣꯏ ꯏꯆ ꯅꯨꯨꯄꯤꯅꯦ
ꯎꯝ ꯑꯩꯈꯣꯏꯒꯗꯤ ꯌꯥꯝ ꯈꯟꯅꯔꯛꯈꯤꯕꯅꯤ
ꯎ
ꯃꯣꯏꯗꯤ ꯀꯩꯀꯩ ꯇꯧꯈ꯭ꯔꯦ ꯃꯣꯏꯗꯤ
ꯃꯥꯡꯍꯥꯟ ꯃꯌꯥꯝꯕ ꯂꯨꯍꯣꯡꯕꯒꯤ ꯊꯣꯛꯂꯛꯑꯝꯕꯅꯦ ꯃꯥ ꯈꯪꯗꯦꯅꯦ ꯑꯩꯁꯨ ꯌꯨꯝꯗ ꯀꯥ ꯍꯦꯟꯅ ꯂꯩꯇꯦ ꯑꯩꯁꯨ ꯀ꯭ꯂꯥꯁ ꯇꯦꯟ ꯂꯧꯔꯛꯄꯗ ꯑꯗꯨꯝ ꯕꯣꯔꯗꯤꯡ ꯂꯩꯔꯛꯄ ꯀꯣꯂꯦꯖ ꯑꯗꯨꯝ ꯇꯧꯕ ꯈꯣꯠꯄ ꯑꯗꯒꯤ ꯑꯗꯨꯝ ꯌꯨꯝꯗ ꯀꯥꯍ ꯂꯩꯇꯦꯗ ꯀꯨꯝꯍꯩ ꯍꯔꯥꯎꯗ ꯈꯛ ꯆꯠꯄꯅꯤꯅ ꯈꯪꯗꯦꯅꯦ ꯀꯔꯤ ꯇꯧꯕꯅꯣ ꯃꯥ ꯅꯤꯠꯇꯤ ꯊꯥꯔꯝꯕ ꯀꯩꯅꯣꯝ ꯇꯧꯕꯅꯦ
ꯑꯣ ꯅꯣꯏ ꯂꯝꯕꯤ ꯆꯠꯄꯒꯤꯗꯤ ꯎꯝ ꯍꯥꯏꯗꯤ ꯀꯥꯏꯔꯣꯝꯗꯒꯤ ꯑꯥ ꯀꯩꯅꯣ ꯑꯩꯈꯣꯏꯔꯣꯝꯒꯤ ꯂꯝꯕꯤꯗꯨꯗ ꯐꯥꯎꯔꯒ ꯆꯠꯄ꯭ꯔꯣ ꯅꯠꯇ꯭ꯔꯒ ꯁ ꯉꯥꯔꯤꯌꯥꯔꯣꯝꯗꯩ ꯆꯠꯄ꯭ꯔꯣ ꯀꯃꯥꯏꯅ ꯆꯠꯒꯦ ꯅꯣꯣꯏꯗꯤ
ꯆꯠꯄꯁꯦ ꯁꯣꯝꯗꯣꯝ ꯉꯥꯔꯤꯌꯥꯜꯂꯣꯝꯗꯒꯤ ꯐꯥꯎꯔꯒ ꯂꯥꯛꯑꯁꯨ ꯌꯥꯔꯤꯄꯣꯛꯇ ꯑꯗꯨꯝ ꯇꯥꯗꯣꯏꯅꯤꯗꯅ ꯌꯥꯏꯔꯤꯄꯣꯛꯇꯒꯤ ꯑꯗꯣꯝꯗ ꯑꯃ ꯆꯠꯄ ꯌꯥꯔꯦ ꯑꯗꯩꯗꯤ ꯑꯁꯣꯝꯂꯣꯝ ꯊꯧꯕꯥꯜ ꯂꯣꯝꯗꯒꯤ ꯌꯥꯏꯔꯤꯄꯣꯛ ꯆꯠꯇꯕ ꯗꯤ ꯆꯔꯥꯡꯄꯥꯥꯠ ꯂꯣꯝꯗꯒꯤ ꯆꯠꯂꯁꯨ ꯌꯥꯔꯦ ꯑꯅꯤ ꯊꯣꯛꯅ ꯑꯗꯨꯝ ꯆꯠꯄ ꯌꯥꯏ ꯑꯗꯨꯃꯥꯏꯅ ꯇꯧꯋꯤ ꯑꯁꯣꯝ ꯂꯣꯝ ꯊꯧꯕꯥꯜ ꯍꯦꯟꯗꯣꯔꯛꯑꯒ ꯋꯥꯡꯖꯤꯡ ꯂꯣꯝꯗꯒꯤ ꯐꯥꯎꯔꯒ ꯍꯩꯔꯣꯛꯇꯒꯤ ꯁꯪꯂꯨꯡꯐꯝ ꯈꯣꯡꯛꯆꯥꯡ ꯐꯥꯎꯔꯒ ꯑꯃꯨꯛ ꯑꯩꯈꯣꯏꯣꯝꯗ ꯇꯥꯔꯁꯨ ꯌꯥꯔꯦ
ꯑ
ꯑꯗꯨꯃꯥꯏꯅ ꯇꯧ ꯆꯠꯂꯦ
ꯂꯝꯕꯤ ꯊꯣꯡ ꯅꯨꯡꯉꯥꯏꯕꯗꯤ ꯀꯔꯝꯕꯅ ꯀ ꯊꯂꯣꯞꯅ ꯍꯦꯜꯜꯂꯤꯦ ꯑꯁ ꯏꯕꯣꯒ ꯌꯦꯡꯗꯤꯗ ꯑꯩꯈꯣꯏꯁꯨꯨꯝ ꯃꯤꯆꯪꯅꯤꯅ ꯇꯥꯏ ꯇꯥꯏ ꯇꯥꯏꯌꯦ ꯇꯥꯗ꯭ꯔꯕꯣ
ꯇꯥꯔꯦ ꯇꯥꯔꯦ ꯇꯥꯔꯦ ꯕꯣꯟ ꯌꯦꯡꯗ꯭ꯔꯣ
ꯃꯜ ꯌꯦꯡꯕꯅꯦ ꯃꯣꯏꯜ ꯌꯦꯡꯕꯁꯦ ꯑꯩꯈꯣꯏꯒꯤꯗꯤ ꯑꯩꯈꯣꯏꯒꯤꯅꯤꯅ ꯂꯩꯔꯤꯕ ꯅꯤꯄꯥꯗꯨꯅ ꯃꯤꯒꯤ ꯃꯤꯅꯣꯛ ꯃꯩꯁꯥ ꯍꯥꯏꯕ ꯑꯃ ꯂꯩꯕꯅꯤꯅ ꯄꯅꯣꯛꯇ ꯅꯣꯛ ꯉꯥꯛꯇ ꯂꯣꯏꯔꯦ
ꯑꯣ ꯑꯗꯨꯗꯤ ꯄꯣꯔꯇꯨꯒꯥꯟ ꯃꯥꯜꯂꯤꯗ
ꯑꯦ ꯑꯗꯨ ꯑꯣꯏꯈꯤꯕꯅꯤꯅ ꯑꯩꯈꯣꯏꯗꯤ ꯁꯤꯒꯦꯔꯥ ꯆꯪꯒꯦꯗ꯭ꯔꯥ ꯔꯤꯌꯦꯜꯃꯤ ꯇ꯭ꯔꯤꯛꯀꯤ ꯐꯦꯟꯅꯤꯅ ꯑꯗꯨꯝ ꯗꯨꯒ ꯂꯩꯔꯅꯤ
ꯎꯝ ꯎ ꯑꯅꯤꯁꯨꯕꯒꯤ ꯎꯖꯕꯦꯀꯤꯁꯇꯥꯟ ꯁꯥꯟꯔ ꯒꯣꯜ ꯑꯅꯤ ꯆꯟꯕ ꯅꯨꯃꯤꯠꯇꯨꯗꯤ ꯌꯥꯝ ꯂꯥꯡꯉꯦꯅꯦ ꯅꯣꯏ ꯋꯥꯟꯁꯨ
ꯑꯦ ꯑꯗꯨꯒꯤ ꯅꯨꯃꯤꯠꯇꯣ ꯑꯩ ꯌꯨꯝꯗ ꯂꯩꯌꯦ
ꯑꯝ
ꯌꯨꯝꯗ ꯂꯩꯕꯗꯨ ꯚꯤꯗꯤꯑꯣ ꯀꯣꯜ ꯇꯧꯔꯒ ꯃꯣꯏ ꯃꯌꯥꯝꯁꯪ ꯂꯥꯎꯔꯛꯏꯅꯦ ꯐꯣꯟꯗ ꯑꯩꯒꯤꯗꯤ ꯃꯨꯣꯟ ꯌꯦꯡꯕ꯭ꯔꯣ ꯄꯨꯟꯗꯃꯅ ꯌꯦꯡꯕ꯭ꯔꯣ
ꯌꯦꯡꯉꯦ ꯑꯩꯈꯣꯏ ꯋꯥꯟ ꯇꯨ ꯊ꯭ꯔꯤ ꯐꯣꯔ ꯐꯥꯏꯚ ꯑꯗꯨ ꯅꯨꯃꯤꯠ ꯐꯅꯌꯥꯝ ꯂꯥꯡꯉꯦ
ꯑꯣ
ꯑꯩ ꯌꯥꯝꯅ ꯄꯨꯂꯣ
ꯀꯔꯤ ꯂꯝꯂꯒ ꯊꯣꯏꯗꯣꯏ ꯃꯥꯟꯒꯦ ꯍꯟꯗꯛꯀꯤꯁꯤꯕꯣ
ꯈꯪꯗꯦ ꯑꯩꯒꯤꯗꯤ ꯇꯤꯝ ꯃꯌꯥꯝ ꯃꯥꯟꯅꯣꯏ ꯖꯔꯃꯅꯤꯒꯤ ꯏꯁꯄꯦꯟꯒꯗ ꯂꯩꯔꯦ
ꯑ ꯖꯔꯃꯅꯤꯒꯤꯁꯨ ꯑꯉꯥꯡ ꯃꯨꯁꯂ ꯑꯣꯏ ꯑꯗꯣ ꯖꯔꯃꯅꯤ ꯐꯖꯩ ꯐꯁꯦ ꯃꯃꯥꯡ ꯃꯃꯥꯡꯗ ꯐꯖꯔꯒ ꯏꯀ꯭ꯋꯦꯇꯔꯅ ꯇꯨ ꯋꯥꯟꯗ ꯊꯣꯡꯈꯤꯕꯗꯨꯗꯤ ꯐꯖꯍꯧꯗꯦ ꯃꯣꯏ
ꯎꯝ ꯖꯔꯃꯅꯤ ꯍꯧꯖꯤꯛ ꯃꯨꯁꯌꯥꯂꯥꯁꯨ ꯃꯥꯁꯨ ꯏꯟꯖꯨꯔꯤ ꯑꯃ ꯂꯩꯈꯤꯕꯗꯣ
ꯑꯣ ꯑꯩꯗꯤ ꯀꯥ ꯍꯦꯟꯅ ꯌꯦꯡꯗ꯭ꯔꯦ ꯑꯗꯨꯝꯕ ꯃꯦꯁꯇꯤꯀꯣ
ꯎꯝ ꯊꯥꯏꯅꯉꯥꯏ ꯀ꯭ꯂꯕ ꯋꯥꯔꯜ ꯀꯞꯀꯤꯗ ꯏꯟꯖꯨꯔꯤ ꯂꯩꯈꯤꯕꯅꯦꯕ ꯗꯣꯅꯥ ꯔꯣꯃꯥꯅ ꯊꯣꯡꯒꯥꯏꯔꯝꯃꯒꯦ
ꯑꯣꯥ
ꯑ ꯆꯍꯤ ꯑꯃꯃꯨꯛꯀꯤ ꯆꯥꯡ ꯁꯤꯖꯟ ꯑꯃ ꯄꯨꯔꯥ ꯁꯤꯖꯟ ꯑꯃꯃꯨꯛꯀꯤ ꯃꯌꯥ ꯏꯟꯗꯨꯔꯤ ꯂꯩꯈꯤꯕꯅꯦꯕ ꯑꯗꯨꯗꯩ ꯃꯥꯁꯨ ꯄꯣꯇꯦꯟꯁꯤꯌꯦꯦꯜ ꯐꯨꯗꯣꯡꯅ ꯁꯥꯟꯅꯕꯗ ꯉꯝꯗꯦꯕ ꯍꯧꯖꯤꯛ ꯃꯁꯥ ꯄꯥꯈꯠꯅ ꯑꯗꯨꯝ ꯁꯥꯟꯅꯕꯝ ꯇꯧꯋꯦꯕ ꯍꯅꯦ ꯎꯝꯝ ꯍꯥꯟꯅ ꯌꯨꯔꯣꯞ ꯀꯞꯇ ꯃꯥꯒ ꯋꯤꯠꯁꯀꯅ ꯄꯥꯔꯅ ꯅꯩꯕꯗꯣ ꯍꯟꯗꯛꯇꯤ ꯏꯌꯥ ꯌꯥꯗꯦ
ꯑ ꯇꯧꯔꯣ ꯇꯧꯔꯣ ꯅꯪꯁꯨ ꯂꯩꯖꯔꯣ ꯑꯗꯨꯗ ꯑꯩꯁꯨ ꯍꯣꯔꯦꯟ ꯊꯕꯛ ꯀ ꯑꯃꯨꯛ ꯇꯧꯔꯛꯀꯦ ꯊꯕꯛ ꯌꯥꯝ ꯈꯔ ꯇꯧꯈꯤꯕꯕꯣ
ꯑꯣ ꯊꯃꯦ ꯊꯃꯦ
ꯍꯣꯏ ꯑꯣꯇꯥꯔꯦ